ꯑ ꯍꯜꯂꯣ
ꯖꯔꯔꯕꯣ
ꯆꯇ꯭ꯔꯤꯌꯦ
ꯀꯩ ꯏꯟꯁꯥꯡꯗꯣ
ꯑꯩ ꯊꯣꯡꯗꯕꯅꯤꯅ ꯈꯪꯗꯦ ꯍꯥꯏꯔꯅꯤ ꯁꯣꯏ ꯑꯣꯏꯅꯤ ꯑꯩ ꯊꯣꯡꯗꯦꯕ ꯃꯗꯤ
ꯀꯩꯗꯧꯔꯤꯅꯣ
ꯐꯣꯟ ꯃꯦꯠꯂꯒ ꯍꯤꯞꯂꯒ ꯂꯩꯌꯦ ꯅꯣꯏꯗꯤ ꯆꯥꯛ ꯆꯥꯔꯕꯣ
ꯑꯦꯈꯣꯏ ꯆꯥꯗ꯭ꯔꯤꯌꯦ
ꯀꯁ
ꯊꯕꯛ ꯆꯠꯄ꯭ꯔꯥ ꯉꯁꯤ
ꯍꯣꯏꯗꯤ ꯑꯩ ꯊꯕꯛ ꯇꯧꯈ꯭ꯔꯦ ꯍꯥꯏꯔꯒ ꯀꯥꯢ ꯑꯩ ꯊꯕꯛ ꯆꯠꯅꯤꯡ
ꯎ ꯑꯃꯗꯨ ꯀꯩꯅꯣ ꯈꯟꯈ꯭ꯔꯕꯅꯦ
ꯎ ꯒꯔꯤꯗꯣ
ꯁꯦꯂꯦꯛꯁꯟ ꯐꯪꯈ꯭ꯔꯕꯣ ꯑꯃꯒꯤꯗꯨ
ꯁꯥꯠꯇ꯭ꯔꯦ ꯍꯥꯏꯔꯤꯁꯤꯗꯤ
ꯍꯥꯞ
ꯐꯪꯗꯕꯒꯤꯅꯦ ꯆꯠꯇ꯭ꯔꯦ ꯍꯥꯏꯔꯤꯕꯁꯦ ꯐꯪꯂꯗꯤ ꯊꯕꯛ ꯆꯠꯂꯦ ꯑꯗꯨꯃꯥꯏꯅ ꯇꯧꯋꯦ ꯍꯥꯏꯔꯕꯅꯦ
ꯏꯁ ꯀꯅꯥ ꯀꯅꯥ ꯂꯩꯔꯤꯅꯣ ꯐꯝꯃꯤꯅꯦ ꯑꯩꯈꯣꯏ ꯋꯤꯟꯗꯣ ꯃꯅꯥꯛꯇ ꯋꯥꯏꯐꯥꯏ ꯂꯧꯔꯒ ꯅꯦꯠꯄꯦ ꯌꯥꯎꯗꯕꯒꯤ
ꯎꯝ ꯀꯩꯁꯥꯡ ꯊꯣꯡꯉꯦ
ꯈꯥꯃꯦꯟ ꯑꯁꯥꯡꯕꯗꯣ ꯑꯗꯨꯒ ꯑꯂꯨꯗꯣ ꯏꯔꯣꯝꯕ ꯇꯧꯕꯤꯔꯝꯃꯤ ꯑꯩꯒꯤ ꯏꯅꯥꯎꯅꯨꯄꯥꯅ ꯀꯅꯥ ꯀꯅꯥ ꯂꯩꯔꯤꯅꯣ
ꯑꯩꯒ ꯃꯥꯅꯕꯤ ꯃꯅꯤ
ꯅꯣꯡ ꯆꯨꯗ꯭ꯔꯣ ꯅꯣꯏ ꯅꯣꯏꯗꯗꯤ
ꯃꯥꯏ ꯁꯨꯔꯝꯃꯅꯤ ꯍꯧꯖꯤꯛ ꯁꯨꯗ꯭ꯔꯦ ꯈꯖꯤꯛꯇꯤꯅꯦ ꯁꯨꯗ꯭ꯔꯦ
ꯑꯦ ꯑꯗꯨ ꯎꯝ ꯑꯣꯏꯔꯤꯒꯦꯔꯥ ꯃꯈꯥ ꯃꯈꯥꯗꯣ ꯃꯈꯥꯒꯤ ꯅꯨꯄꯥ ꯑꯅꯤ ꯂꯩꯕꯗꯨ ꯏꯃꯥꯟꯅꯕꯤꯒꯤ ꯃꯌꯥ ꯌꯥꯝꯕ ꯑꯅꯤꯗꯣ ꯃꯣꯏꯗꯣ ꯀꯔꯤ ꯇꯧꯕꯒꯤꯔꯥ ꯅꯥꯕꯒꯤꯔꯥ ꯃꯣꯏꯒꯤ
ꯃꯣꯏ ꯃꯆꯦ ꯃꯆꯦꯒꯤ ꯑꯉꯥꯡꯗꯨꯕꯨ ꯑꯣꯄꯔꯦꯁꯟ ꯇꯧꯋꯦ ꯍꯥꯏꯕꯒꯤꯅꯦ
ꯀꯔꯤ ꯀꯔꯤ ꯇꯧꯕꯒꯤꯔꯥ
ꯍꯥꯔꯠ ꯑꯣꯄ꯭ꯔꯦꯁꯟ ꯃꯔꯝ
ꯀꯩ ꯅꯥꯕ ꯒꯤꯔꯣ
ꯍꯥꯔꯠ
ꯍꯥꯔꯠ
ꯎꯝ ꯑꫭꯄ꯭ꯔꯦꯁꯟ ꯇꯧꯋꯦ ꯍꯥꯏꯕꯅꯦ ꯈꯪꯗꯦ ꯑꯩꯁꯨ ꯎ
ꯑꯉꯥꯡ
ꯍꯥꯎ ꯎꯝ ꯃꯥꯒꯤ ꯍꯥꯔꯠꯇꯨꯀꯣ ꯍꯣꯜ ꯂꯩ ꯍꯥꯏꯗꯨꯒꯤ ꯑꯣꯏꯔꯝꯕ ꯌꯥꯏ
ꯑꯣ ꯑꯣ ꯑꯣ ꯑꯗꯨꯒꯤ ꯑꯣꯏꯔꯝꯒꯅꯤ ꯑꯗꯣ ꯑꯉꯥꯡꯗꯣ ꯈꯔ ꯀꯩꯅꯣ ꯎꯝ ꯑꯃꯗꯒꯤ ꯈꯔ ꯃꯨꯕꯗꯣ ꯀꯝꯄ꯭ꯂꯦꯛꯁꯟꯗ
ꯁꯣꯁꯨ ꯁꯣꯂꯦ ꯌꯥꯝ ꯃꯁꯥꯗꫭ
ꯎꯝ
ꯗꯁꯄ꯭ꯔꯤꯌꯥ
ꯆꯠꯇꯦ ꯑꯩꯈꯣꯏ ꯀꯩꯅꯣ ꯂꯣꯏꯈ꯭ꯔꯦ ꯁꯦꯂꯦꯕꯁ ꯇꯥꯛꯄ ꯂꯣꯏꯔꯦ ꯑꯦꯛꯖꯥꯝ ꯑꯦꯛꯖꯥꯝꯒꯤ
ꯀꯩꯗꯧꯉꯩ ꯑꯦꯛꯖꯥꯝ
ꯑꯦꯛꯖꯥꯝꯁꯦ ꯗꯦꯠ ꯊ꯭ꯔꯤꯗꯔ ꯍꯧꯒꯅꯤ ꯑꯗꯨ ꯗꯦꯠ
ꯗꯦꯠ ꯊ꯭ꯔꯤ ꯍꯥꯏꯕꯗꯤ ꯀꯔꯝ ꯀꯥꯟ ꯗꯦꯠ ꯊ꯭ꯔꯤ ꯅꯦꯛꯁ ꯃꯟ
ꯖꯨꯂꯥꯏ ꯊ꯭ꯔꯤꯗ ꯍꯧꯔꯒ ꯗꯦꯠ ꯏꯂꯚꯦꯟꯗꯔ ꯂꯣꯏꯔꯅꯤ ꯑꯗꯣ ꯁꯝꯃꯔ ꯚꯦꯀꯦꯁꯟꯁꯦ ꯌꯨꯝ ꯆꯠꯇ꯭ꯔꯗꯤ ꯁꯉꯥꯏꯊꯦꯜꯗ ꯂꯥꯛꯑꯣ ꯍꯥꯌꯦꯅꯦ
ꯀꯩꯗꯧꯉꯩ
ꯂꯧꯒꯤ ꯊꯕꯛ ꯇꯧꯅꯤꯡꯉꯥꯏ
ꯀꯩꯗꯧꯉꯩ ꯍꯥꯏꯕ
ꯁꯝꯃꯔ ꯚꯦꯀꯦꯁꯟꯗ ꯁꯨꯇꯤ ꯑ ꯀꯩꯅꯣ ꯈꫭꯏꯒꯤ ꯗꯦꯠ ꯁꯚꯦꯟꯇꯤꯟꯗꯒꯤ ꯍꯧꯔꯒꯀꯣ ꯁꯝꯃꯔ ꯚꯦꯀꯦꯁꯟꯗꯣ ꯑꯗꯨꯒ ꯊꯥꯔꯇꯤ ꯋꯥꯟ ꯐꯥꯎꯅꯦꯕ ꯌꯨꯝ ꯆꯇ꯭ꯔꯗꯤ
ꯖꯨꯗꯔꯥꯗꯩ ꯖꯨꯂꯥꯏꯗꯔ ꯅꯪ ꯀꯥꯞ ꯑꯗꯨꯗꯤ ꯌꯥꯝ ꯂꯧꯔꯤꯅ ꯇꯥꯝ
ꯂꯧ ꯁꯤꯡ ꯂꯧꯍꯒꯤ ꯊꯕꯛ ꯁꯨꯅꯤꯡꯉꯥꯏ ꯂꯥꯛꯑꯣ ꯍꯥꯏꯌꯦ ꯏꯄꯥꯅ
ꯑꯗꯨ ꯑꯩꯅ ꯍꯥꯏꯕ ꯏꯁꯀꯥꯞꯇꫭ ꯌꯦꯡꯗꯕ꯭ꯔꯥ ꯅꯪ ꯌꯦꯡꯕ ꯆꯠꯄ꯭ꯔꯥ
ꯆꯠꯇꯦ ꯑꯩꯗꯣ ꯉꯁꯤꯗꯣ ꯊꯣꯛ ꯊꯣꯛꯀꯦ ꯇꯧꯔꯒ
ꯃꯖꯥꯏꯗꯅꯒꯝ ꯄꯥꯎ ꯆꯄꯅꯤ ꯃꯥ ꯉꯖꯝ ꯄꯥꯎ ꯉꯟꯅꯒꯥꯝ ꯐꯖꯒ ꯏꯊꯟꯗ ꯆꯠꯄꯒꯤ ꯑꯗꯨꯝ ꯀꯣꯏꯊꯣꯛ ꯀꯣꯏꯔꯒ ꯀꯩ ꯂꯧꯗꯕꯤꯗ ꯑꯃꯨꯛ ꯍꯜꯂꯛꯄꯅꯦ ꯑꯗꯨ ꯐꯤꯗꯣ ꯑꯗꯨꯒꯨꯝꯕ ꯊ ꯑꯗꯨ ꯂꯥꯛꯒꯗ꯭ꯔꯥ ꯍꯥꯏꯒꯦ ꯈꯔ ꯃꯅꯤꯕ ꯐꯤꯗꯤ ꯌꯣꯜꯂꯒꯂꯥꯛꯏꯕ ꯃꯆꯥ ꯃꯆꯥ ꯆꯥꯗ
ꯐꯤꯒꯨꯝꯕꯁ ꯌꯣꯟꯕꯗꯤ ꯎꯗꯦ ꯁꯤꯗꯗꯤ ꯑꯗꯨ ꯅꯍꯥꯟꯁꯤ ꯑꯩꯈꯣꯏꯒꯤ ꯂꯩꯐꯝ ꯂꯩꯕ ꯃꯐꯝꯗꯗꯤ ꯐꯤꯔꯥ ꯕꯦꯠꯁꯤꯠꯔ ꯌꯣꯟꯕꯗꯤ ꯎꯋꯦꯕꯀꯣ ꯑꯗꯨ ꯌꯥꯝ ꯇꯥꯡꯉꯦꯕ ꯃꯣꯏꯒꯤꯗꯣ
ꯑꯩꯁꯦ ꯑꯣꯟꯂꯥꯏꯟꯗꯒꯤ ꯑꯣꯔꯗꯔ ꯇꯧꯈ꯭ꯔꯁꯤꯔ ꯍꯥꯏꯅ ꯈꯟꯕꯅꯦ ꯁ꯭ꯋꯒꯤꯗ
ꯀꯞꯁꯨ ꯈꯔ ꯎꯋꯦ ꯍꯥꯏꯕꯗꯣ ꯑꯗꯨꯗꯁꯨ ꯌꯥꯝ ꯇꯥꯡꯉꯦꯕ ꯍꯤꯡꯀꯠꯁꯦ ꯄꯨꯂꯞ ꯌꯥꯝ ꯄꯤꯛꯑꯦꯕ ꯅꯍꯥꯟ ꯅꯪ ꯅꯪꯅ ꯅꯪꯅ ꯂꯧꯕꯤꯕꯗꯣ ꯑꯩꯒꯤ ꯌꯦꯂꯣ ꯀꯂꯔꯗꯣ ꯑꯗꯨꯒꯤꯁꯨ ꯁꯥꯏꯖꯇꯨꯅꯦꯕ ꯑꯃꯗ ꯍꯟꯗ꯭ꯔꯦꯠ ꯍꯥꯏꯌꯦ
ꯏꯁꯥꯃ ꯂꯩ ꯂꯩꯗꯤ ꯂ ꯂꯒ
ꯑꯗꯨꯒ ꯏꯁꯀꯥꯔꯠꯁꯤꯡꯁꯨ ꯏꯁꯥꯔ
ꯑꯩꯈꯣꯏ ꯁꯤ ꯕꯁꯀꯤ ꯀꯂꯦꯛꯁꯟ ꯍꯥꯏꯕ ꯁꯤꯗ ꯗꯨꯀꯥꯟ ꯑꯃ ꯂꯩꯕꯗ ꯑꯗꯨꯗ ꯑꯣꯐꯔ ꯌꯥꯝ ꯐꯩꯕ ꯑꯃꯕ ꯕꯥꯏ ꯀꯔꯥ ꯖꯤꯟꯁ ꯑꯃ ꯖꯤꯟꯁ ꯑꯃ ꯂꯧꯔꯗꯤ ꯀꯣꯇꯟ ꯇꯣꯁ ꯐ꯭ꯔꯤꯗꯀꯣ ꯑꯗꯨꯃꯥꯏꯅ ꯑꯣꯐꯔ ꯊꯥꯔꯒ ꯂꯩ ꯁꯤ ꯆꯪꯕ ꯂꯝꯕꯤꯗ
ꯖꯤꯤꯟꯁꯁꯨ ꯄ꯭ꯔꯥꯏꯖ ꯀꯩꯌꯥ
ꯊ꯭ꯔꯤ ꯍꯟꯗ꯭ꯔꯦꯗ ꯊꯥꯔꯝꯕꯅꯦ ꯑꯗꯣ ꯁꯦꯇꯔꯗꯦ ꯁꯟꯗꯦꯗ ꯑꯣꯐꯔ ꯌꯥꯝꯕꯅꯤꯀ ꯃꯣꯏ ꯗꯨꯀꯥꯟꯗ ꯐꯣꯂꯣ ꯁꯤꯌꯥꯔ ꯑꯗꯨꯗ ꯂꯥꯏꯛ ꯑꯗꯨ ꯇꯧꯔꯗꯤꯀꯣ ꯚꯤꯗꯤꯑꯣꯗꯣ
ꯎꯝ ꯅꯣꯏ ꯀꯩꯅꯣꯗꯗꯤ ꯊꯣꯛꯇꯔꯕ꯭ꯔꯣ ꯔꯥꯖꯤ ꯔꯥꯖꯤꯗ ꯀꯩꯅꯣ
ꯊꯣꯛꯇꯦ ꯅꯍꯥꯟꯗꯣ ꯍꯥꯡꯉꯒ ꯂꯩꯇꯦ ꯍꯥꯏꯕꯒꯤ ꯊꯣꯛꯇ꯭ꯔꯦ
ꯑꯗꯨ ꯀꯩꯅꯣꯗꯣ ꯌꯦꯟꯒꯤ ꯃꯔꯤꯟꯗꯣ ꯌꯦꯟꯒꯤ ꯃꯔꯤꯟꯗꯣ ꯌꯥꯝ ꯌꯥꯝ ꯐꯪꯉꯦ ꯍꯥꯏꯕꯅꯦ ꯊꯥꯔ
ꯍꯣꯏ ꯌꯥꯝ ꯄꯤꯕꯅꯤ ꯍꯥꯏ ꯑ ꯃꯣꯏ ꯎ ꯃꯈꯥ ꯂꯩꯕ ꯅꯨꯄꯥꯅꯤ ꯑꯩꯈꯣꯏ ꯈꯨꯟ ꯅꯨꯄꯥꯅꯤ ꯃꯣꯏꯒꯤ ꯔꯤꯂꯦꯇꯤꯞ ꯀꯖꯤꯟ ꯂꯩꯅ ꯑꯗꯨꯗ ꯑꯗꯨ ꯈꯪꯅꯕꯒꯤ ꯑꯗꯨ ꯌꯥꯝ ꯄꯤ ꯍꯥꯏ ꯑ ꯂ ꯒꯦ ꯍꯥꯟꯅ ꯅꯍꯥꯟꯗꯤ ꯍꯪꯕꯅꯤꯕ ꯑꯗꯨ ꯂꯩꯇꯦ ꯍꯥꯏꯕꯒꯤ
ꯃꯣꯏꯗꯗꯤ ꯀꯩꯅꯣ ꯃꯥꯅ ꯀꯩꯅꯣ ꯌꯦꯟꯁꯥꯡ ꯊꯣꯡꯕꯒꯤ ꯌꯣꯟꯕꯗꯨ ꯌꯥꯝ ꯌꯥꯝ ꯄꯤꯕꯅꯦ
ꯄꯂꯔꯁꯨ ꯄꯥꯛ ꯆꯥꯅꯤꯡꯗ꯭ꯔꯒꯅ ꯉꯔꯥꯡꯁꯨ ꯆꯥꯏ ꯆꯥꯝꯃꯒꯤ ꯂꯧꯔꯒ
ꯉꯔꯥꯡꯗꯣ ꯆꯥꯏ ꯏꯕꯥꯅꯤꯁꯨ ꯑꯗꯨꯒ ꯃꯈꯟꯒ ꯀꯂꯖꯥꯁꯨ ꯍꯥꯞꯄꯤꯌꯣ ꯍꯥꯏꯕꯒꯤ
ꯃꯂꯥꯔꯗꯤ ꯌꯥꯝꯅꯗꯤ ꯑꯩꯈꯣꯏ ꯍꯥꯏꯕꯗꯤ ꯑꯩꯈꯣꯏ ꯕꯣꯗꯤꯗ ꯀꯥꯟꯅꯕ ꯌꯥꯝ ꯄꯤꯗꯦꯕ ꯑꯗꯨꯒꯤ ꯃꯣꯂꯔꯁꯦ ꯍꯥꯎ ꯃꯃꯥꯅ ꯍꯣꯡꯕꯒꯤ ꯂꯧꯔꯒ ꯆꯔꯒꯅ ꯂꯩ
ꯀꯥꯏꯗ ꯂꯧꯒꯦ ꯅꯣꯏ ꯎꯄꯥꯛ ꯊꯣꯛꯇ ꯊꯣꯔꯒ
ꯎꯝ ꯑꯁ ꯃꯣꯏꯗꯨꯗ ꯂꯧꯕ ꯅꯨꯡꯉꯥꯏꯇꯦ ꯃꯣꯏꯁꯦ ꯀꯗꯥꯏ ꯂꯧꯋꯦꯕ ꯃꯤ ꯑꯅꯧꯕ ꯑꯍꯥꯟꯕ ꯑꯗꯨꯝ ꯎꯉꯗꯦ ꯃꯣꯏꯁꯦ ꯎꯝ ꯑꯗꯨꯗ ꯐꯖꯠꯇꯕ ꯐꯠꯇꯕ ꯑꯗꯨꯝ ꯀꯩ ꯍꯥꯏꯗꯣꯏꯔꯥ ꯄꯤꯛꯁꯇꯣ ꯄꯤꯕ ꯃꯣꯏꯒꯤ ꯂꯧꯁꯤꯡ ꯀꯗ
ꯑꯗꯨ ꯎꯄꯥꯛ ꯊꯣꯡ ꯍꯦꯛ ꯊꯣꯛꯈ꯭ꯔꯒ ꯀꯩꯅꯣ ꯃꯈꯥ ꯃꯈꯥ ꯅꯠꯇꯕ ꯀꯔꯤꯔꯥ ꯃꯊꯛꯇ ꯈꯔ ꯃꯊꯛ ꯑꯣꯏꯕ ꯑꯥꯏꯔꯟꯒꯤ ꯏꯁꯇꯔꯀꯦꯖ ꯂꯩꯕꯗꯨ ꯑꯗꯨꯒꯤ ꯃꯅꯥꯛꯇ ꯌꯣꯟꯕꯗꯨꯗꯤ ꯑꯗꯨꯗꯗꯤ ꯂꯧꯕ ꯅꯨꯡꯉꯥꯏꯕꯅꯦ ꯅꯨꯄꯥꯅ ꯌꯣꯟꯕꯗꯨ
ꯑꯗꯨ ꯁ꯭ꯋꯥꯏꯗꯁꯨ ꯌꯥꯗꯦ ꯅꯍꯥꯟ ꯂꯧꯈ꯭ꯔꯦ ꯑꯩꯣꯏ ꯃꯈꯥꯁꯨ ꯂꯧꯋꯦ ꯃꯊꯛꯄꯁꯨ ꯂꯧꯋꯦ ꯇꯨꯝꯅꯤꯡꯉꯤꯅꯦ ꯑꯩꯁꯦ ꯋꯥꯔꯤ ꯁꯥ ꯁꯥꯕꯗ ꯆꯥꯛꯁꯨ ꯂꯝꯕ ꯍꯧꯥꯎꯋꯦ
ꯊꯣꯡꯗ꯭ꯔꯤ ꯍꯥꯏꯕ꯭ꯔꯣ
ꯆꯥꯛ ꯆꯔꯅꯤ ꯍꯧꯖꯤꯛꯣꯏ
ꯎꯝ
ꯋꯥꯔꯜ ꯀꯞꯁꯨ ꯌꯦꯡꯉ ꯉꯁꯤ ꯌꯥꯔ ꯑꯣꯄꯦꯅꯤꯡ ꯁꯦꯔꯃꯅꯤ ꯂꯩꯕ ꯅꯠꯇ꯭ꯔꯣ ꯀꯔꯤꯁꯤꯡꯅꯤꯌꯥꯗ ꯀꯔꯤꯁꯦꯅꯦꯌꯥꯗ ꯌꯦꯡꯕ ꯌꯥꯔꯣꯏꯁꯨ ꯈꯪꯗꯦ ꯋꯥꯔꯀꯥ ꯌꯦꯡꯕꯗ
ꯖꯤ ꯇꯤꯚꯤ ꯍꯥꯏꯕꯗꯣ
ꯐꯣꯟꯗ ꯌꯦꯡꯕ ꯌꯥꯔꯕ꯭ꯔꯥꯔꯣ
ꯈꯪ ꯍꯥꯟ ꯀꯩꯅꯣ ꯖꯤꯌꯣ ꯖꯤꯌꯣ ꯀꯩꯅꯣꯗ ꯑꯗꯨꯗ ꯖꯤꯌꯑꯣ ꯑꯦꯞ ꯍꯥꯏꯕ꯭ꯔꯥ ꯀꯗꯥꯏꯗ ꯑꯃ ꯂꯩꯕꯅꯦ ꯑꯗꯨꯗ ꯌꯦꯡꯕ ꯌꯥꯕꯅꯦꯕ
ꯑꯩꯁꯦ ꯇꯥꯡꯕ ꯇꯧꯗ꯭ꯔꯗꯤ ꯌꯥꯔꯦ ꯌꯦꯡꯒꯦꯅꯦ
ꯐꯥꯏ ꯐꯔꯦ ꯑꯗꯨꯗꯤ
ꯎꯝ ꯍꯣꯏ